ꯇꯕ꯭ꯔꯣ ꯇꯔꯦ
ꯅꯦꯋꯥꯛꯁꯦ ꯑꯁꯤꯗ
ꯅꯦꯋꯥꯛꯁꯦ ꯌꯥꯝ ꯅꯨꯉꯥꯏꯇꯦꯗ ꯑꯣ ꯄꯥꯏ ꯂꯩꯇ꯭ꯔꯦꯅꯦ
ꯏꯁꯁꯥ ꯋꯥꯏꯞ ꯑꯩꯗꯤ ꯋꯥꯏ ꯐꯥ ꯑꯩꯗꯤ ꯋꯥꯏꯐꯥꯏꯗꯤ ꯁꯝꯃꯤꯅꯤꯅꯦ
ꯑꯣ
ꯋꯥꯏ ꯐꯥꯏꯁꯨ ꯁꯝꯃꯦ
ꯑꯩꯒꯤꯁꯨꯅꯦ
ꯑꯦꯛ ꯃꯐꯝ
ꯑꯥꯡ ꯐꯥꯏꯚ ꯖꯤ ꯐꯪꯉꯁꯨꯅꯦ ꯈꯪꯗꯦ ꯑꯩꯒꯤꯁꯨ ꯅꯦꯠꯋꯛ ꯀꯌꯥ ꯅꯨꯡꯉꯥꯏꯕ ꯑꯣꯏꯗꯦꯕ ꯃꯔꯛ ꯃꯔꯛ ꯇ ꯐꯥꯏꯚ ꯖꯤ ꯐꯪ ꯐꯪꯅ ꯎꯝ ꯋꯥꯆꯦꯞ ꯃꯤꯁꯦꯁ ꯐꯥꯎ ꯆꯠꯇꯕ ꯃꯇꯝ ꯌꯥꯎꯋꯤ
ꯀꯔꯝ ꯃꯥꯏꯅ ꯑꯣꯏꯕꯖꯥꯠꯂꯣ ꯈꯪꯗꯦ
ꯎꯝ ꯅꯪꯗꯤ
ꯐꯨꯠꯕꯣꯜꯁꯨ ꯌꯦꯡꯗꯦ ꯏꯁꯩ__ ꯑꯩꯁꯨ ꯁꯛꯄꯒꯤꯅ ꯗꯥꯟꯁ ꯇꯧꯕꯒꯤ ꯃꯇꯝꯗꯤ ꯋꯥꯠꯂꯤꯅ ꯅꯨꯡꯁꯥꯥꯒꯤ ꯇꯥꯏꯃꯤꯡꯁꯦ
ꯍꯣꯏ
ꯎꯝ ꯌꯥꯝꯅ ꯐꯥꯔꯦ ꯌꯥꯝ ꯐꯔꯦ ꯍꯟꯗꯛ ꯑꯥ ꯀ
ꯑꯩꯒꯤ ꯐꯣꯟ ꯇꯞꯅ ꯆꯠꯄꯁꯤ ꯌꯥꯝ ꯅꯨꯡꯉꯥꯏꯇꯦ ꯍꯥꯏꯕ
ꯍꯣꯏ ꯅꯪ
ꯎꯝ
ꯕ꯭ꯔꯣ
ꯁꯤꯟꯃꯥꯒꯨꯝꯕꯁꯨ ꯀꯌꯥ ꯌꯦꯡꯗꯦ ꯍꯟꯗꯛꯁꯦ ꯑꯩꯗꯤꯅꯦ ꯌꯨꯇ꯭ꯨꯨꯞꯀꯤ ꯚꯤꯗꯤꯑꯣ ꯃꯇꯦꯛ ꯃꯇꯦꯛꯀꯨꯝꯕꯗꯣ ꯑꯗꯨꯒꯨꯝꯕꯗꯨꯅ ꯌꯥꯝ ꯌꯦꯡꯒꯜꯂꯦ
ꯍꯅꯦ ꯑꯁ ꯃꯦꯇꯦꯠꯅꯦ ꯑꯥꯁ
ꯎꯝ ꯁꯥꯡꯉꯗꯤꯅꯦ ꯍꯥꯏꯗꯤ ꯈꯪꯗꯦ ꯑꯣ ꯈꯪꯗꯦ ꯍꯟꯗꯛꯀꯥꯟꯁꯦ ꯑꯥ ꯌꯥꯝ ꯀꯩ ꯍꯥꯏꯅꯤ ꯇꯜꯂꯛꯄꯗꯣ ꯑꯣꯏꯌꯦꯕ ꯃꯨꯕꯤ ꯑꯃꯐꯥꯎ ꯌꯦꯡꯅꯤꯡꯉꯥꯏꯁꯦ
ꯍꯣꯏꯅꯦ ꯍꯣꯏꯅꯦ ꯍꯣꯏꯅꯦ ꯑꯗꯨ
ꯃꯇꯝ ꯅꯠꯇꯕ ꯏꯔ ꯀꯩ ꯏꯔꯒ ꯈꯪꯗꯦ
ꯑꯦ ꯃꯇꯝ
ꯑ
ꯑꯗꯨꯕꯨ ꯁꯤꯅꯦꯃꯥ ꯅꯨꯡꯉꯥꯏ ꯅꯨꯡꯉꯥꯏꯕ ꯌꯥꯝ ꯂꯩꯝꯅꯤ ꯎꯝ
ꯑꯁ ꯑꯥ ꯁꯦꯍꯥꯟꯅꯗꯤ ꯁꯦꯔꯦꯜꯁꯦ ꯑꯁ ꯌꯥꯝ ꯁꯥꯡ ꯁꯥꯡꯕꯒꯁꯦ ꯌꯥꯝ ꯌꯦꯡꯉꯝꯃꯦꯕ ꯃꯣꯏ ꯀꯣꯔꯤꯌꯥꯒꯤ ꯀꯩꯀꯩꯒꯤꯀꯣ ꯆꯥꯏꯅꯤꯁꯀꯤ ꯑꯗꯣ ꯈꯪꯗꯦ ꯍꯟꯗꯛꯇꯤ ꯌꯥꯝ ꯏꯟꯇꯔꯦꯁ ꯂꯩꯇ꯭ꯔꯦ ꯍꯥꯏꯕ
ꯍꯧꯖꯤꯛꯇ
ꯀꯩ ꯍꯦꯛꯇ ꯎꯝ ꯍꯥꯟꯅꯗꯤ ꯇꯨꯝꯅꯤꯉꯥꯏ ꯈꯪꯗꯅ ꯌꯦꯡꯕꯅꯦꯅꯦ
ꯑ ꯃꯇꯝꯅ ꯑꯍꯣꯡꯕ ꯄꯨꯔꯛꯄ ꯍꯥꯏꯕꯁꯤꯁꯨ ꯑꯁꯦꯡꯕ ꯖꯥꯖꯠꯅꯤꯗ
ꯎꯝ
ꯍꯥ
ꯇꯣꯄꯤꯛ ꯑꯃ ꯂꯩꯍꯟꯁꯦ ꯅꯪꯗꯤ ꯅꯨꯄꯤꯗ ꯀꯔꯝꯕ ꯒꯨꯟ ꯆꯦꯟꯕꯗꯣ ꯄꯥꯝꯕ꯭ꯔꯥ
ꯑꯩꯁꯥ ꯄꯥꯈꯪ ꯃꯤꯅ ꯇꯤꯃꯒꯨꯔꯄꯝꯒꯅꯤꯅꯪ
ꯅꯠꯇꯦ ꯅꯠꯇꯦ ꯑꯩꯅ ꯍꯥꯏꯕꯗꯤ ꯀꯔꯝ
ꯀꯣꯏꯅ ꯑ
ꯑ ꯀꯔꯝꯕ ꯃꯒꯨꯟ ꯆꯦꯟꯕ ꯅꯨꯄꯤꯗꯣ ꯄꯥꯝꯕ꯭ꯔ ꯍꯥꯏ
ꯏꯪ ꯇꯞꯄ ꯑꯗꯨꯝ ꯏꯁꯃꯥꯔꯠ ꯇꯥꯕꯀꯣ
ꯎꯝ
ꯅꯥꯎ ꯁꯀꯥꯟꯁꯤꯗꯤ ꯆꯥꯎꯈꯜꯂꯕ ꯁꯪꯁꯔ ꯃꯠ ꯇꯝꯁꯤꯗ ꯂꯧꯕꯅꯦ
ꯎꯝ
ꯑꯩ ꯑꯩꯒꯅꯤ ꯑꯗꯨꯒ ꯏꯪ ꯇꯥꯞꯀꯅꯤ ꯑꯗꯨꯒ ꯃꯤꯕꯨ ꯁꯦꯕꯥ ꯇꯧꯕ ꯍꯩꯒꯅꯤ ꯀ꯭ꯂꯥꯁꯁꯤ ꯈ꯭ꯔꯤꯁꯇꯌꯥꯦꯟ ꯃꯆꯥꯅꯤꯅ ꯀꯔꯤ ꯑꯣꯏꯅꯤ꯫
ꯑꯥꯗꯨꯃꯥꯏ ꯍꯥꯏꯒꯅꯨ ꯍꯥꯏꯕꯅꯦ꯫
ꯏꯁꯣꯔꯕꯨ ꯈꯥꯏꯕꯀꯣ ꯍꯥꯎ ꯇꯨ ꯀꯔꯤ꯫ ꯈꯤꯅꯣ
ꯅꯪ ꯑ ꯉꯥꯏꯈꯣꯀꯣ ꯑꯩ ꯀꯩꯅꯣꯝ ꯊꯥꯔꯛꯀꯦ ꯌꯦꯡꯉꯨꯀꯣ
ꯊꯥꯔꯛꯑꯣ ꯊꯥꯔꯛꯑꯣ ꯑꯁ ꯑꯦ
ꯀꯩꯕꯥ
ꯀꯣ ꯉꯥꯏꯌꯣ ꯉꯥꯏꯌꯣ
ꯇꯥꯕ꯭ꯔꯥ ꯑꯥ ꯇꯥꯔꯕꯣ
ꯍꯣꯏꯅꯦ ꯍꯣꯏꯅꯦ ꯑꯁ
ꯗ꯭ꯔꯦ
ꯍꯣꯏꯅꯦ ꯍꯣꯏꯅꯦ ꯏꯪ ꯇꯞꯄ ꯏꯪ ꯇꯞꯄ ꯃꯒꯨꯟ ꯂꯩꯕ ꯂꯥꯏꯔꯤꯛ ꯈꯔ ꯍꯩꯕ ꯍꯥꯏꯕ ꯇꯥꯔꯦ
ꯎꯝ ꯎꯝ ꯍꯣꯏ
ꯑꯦ ꯅꯨꯄꯤꯒꯤꯁꯨ ꯑꯗꯨꯝ ꯂꯩ
ꯍ ꯅꯣꯏ
ꯔꯝꯒꯅꯤꯅ ꯄꯥꯈꯡꯒꯤ ꯃꯒꯨꯟꯁꯦ ꯀꯔꯝꯕꯒꯨꯝꯕꯔꯥ ꯍꯥꯏꯕꯒꯨꯝꯕ
ꯎꯝ
ꯑꯗꯨ ꯅꯣꯏꯒꯤꯁꯨ ꯑꯗꯨꯝ ꯇꯥ
ꯅꯨꯄꯥꯁꯦ ꯃꯁꯛ ꯌꯥꯝ ꯐꯖꯕ ꯄꯥꯝꯗꯦ ꯑꯗꯨꯕꯨ ꯃꯤꯕꯨ ꯀꯦꯌꯥꯔꯤꯡ ꯑꯣꯏꯕ ꯍꯥꯏꯗꯤ ꯀꯤꯌꯥꯔꯤꯡ ꯂꯧꯕꯤꯕ ꯍꯩꯕ ꯅꯨꯄꯥ ꯄꯥꯝꯃꯦ ꯑꯗꯨꯒ ꯋꯥꯉꯥꯡ ꯕꯗ ꯉꯥꯡꯒꯗꯧꯕ ꯃꯠ ꯃꯐꯝ ꯃꯇꯝ ꯈꯪꯅ ꯉꯥꯡꯕ ꯃꯤ ꯄꯥꯝꯃꯦ ꯑꯗꯣ ꯅꯨꯄꯥꯅ ꯌꯥꯝ ꯆꯕꯤꯠ ꯆꯕ ꯕꯦꯠ ꯆꯕꯦꯠ ꯆꯕꯦꯠ ꯌꯥꯝ ꯉꯥꯡꯕ ꯖꯥꯠꯁꯦ ꯁꯤꯁꯦ ꯄꯥꯝꯗꯦꯕꯀꯣ ꯀꯣ ꯈꯪꯗꯦꯗꯥ ꯌꯥꯝ ꯍꯥꯏ ꯍꯥꯏꯗꯣꯔꯛꯗꯤ ꯌꯥꯝ ꯂꯩ ꯑꯍꯥ ꯑꯗꯨꯒ
ꯍꯥꯏꯔꯤꯕ ꯃꯈꯩ ꯍꯥꯏꯔꯤꯕ ꯃꯈꯩ ꯑꯩꯈꯣꯏꯁꯨ ꯇꯝꯍꯧꯒꯗꯧꯔꯤꯅꯤ
ꯑꯥ ꯑꯥ ꯑꯗꯨꯕꯨ ꯑꯥ ꯌꯥꯝꯅ ꯔꯦꯁꯄꯣꯟꯁꯤꯕꯜ ꯑꯣꯏꯕ ꯅꯨꯄꯥ ꯄꯥꯝꯃꯦ ꯃꯥꯒꯤ ꯏꯃꯨꯡꯕꯨ ꯌꯣꯛꯊꯥꯛꯄ ꯉꯝꯒꯗꯕ ꯅꯨꯞ ꯄꯥ ꯄꯥꯝꯃꯦ ꯑꯥ ꯑꯣꯏꯗꯧ ꯃꯥꯜꯂꯦ ꯅꯪ ꯈꯣꯟ ꯇꯥꯕꯗꯁꯨ ꯑꯗꯨꯝ ꯈꯪꯉꯦꯕꯥ
ꯅꯨꯄꯥ ꯍꯥꯏꯕꯁꯤꯗꯤ ꯑꯃꯔꯛ ꯅꯨꯄꯤ ꯆꯦꯜꯂꯨꯔꯕ ꯔꯦꯁꯄꯣꯟꯁꯤꯕꯤꯂꯤꯇꯤ
ꯇꯔꯤꯗꯤ ꯃꯥꯅ ꯆꯦꯜꯂꯤꯕꯒꯤ ꯑꯥꯔꯊꯥ ꯀꯩꯁꯨ ꯂꯩꯇꯦꯅ
ꯃꯥꯅꯦ ꯑꯗꯨ ꯆꯨꯃꯤ
ꯅꯪꯅ
ꯈꯔꯗꯤ
ꯀꯟꯁꯤꯟꯗ꯭ꯔꯗꯤ ꯍꯨ ꯗꯣꯜ ꯌꯨ ꯇꯨ ꯐꯣ
ꯎꯝ
ꯑꯗꯨꯏꯅꯦꯗ
ꯎꯝ
ꯍꯦ ꯍꯥꯥ
ꯋꯥꯍꯪ ꯍꯪꯉꯣꯅꯦ
ꯇꯣꯄꯤꯛꯁꯦ ꯌꯥꯝꯃꯜꯂꯒ
ꯋꯥꯍꯩꯁꯦ ꯍꯥꯏꯗꯤ ꯆꯥꯟꯅꯥꯅ ꯆꯠꯂꯗꯤ ꯐꯕ
ꯍꯣꯏ ꯍꯣꯏ ꯍꯣꯏ ꯃꯥꯅꯦ ꯃꯥꯅꯦ ꯆꯨꯝꯃꯦ ꯆꯨꯝꯃꯦ ꯅꯪꯗꯤ ꯈꯤꯇꯪ ꯆꯥꯕ ꯄꯝꯕ꯭ꯔꯣ
ꯆꯥꯡꯆꯠꯇ ꯆꯥꯕ ꯄꯥꯝꯃꯦ ꯍꯦꯟꯖꯤꯟꯅ ꯆꯥꯃꯜꯂꯁꯨ ꯇꯜꯂꯦ ꯌꯥꯝꯅ ꯆꯥꯃꯟꯗꯕꯗꯨꯁꯨ ꯇꯜꯂꯦ
ꯌꯥꯗꯦꯗ ꯆꯥꯛ ꯍꯨꯟꯗꯣꯛꯄ ꯌꯥꯗꯦ ꯆꯥꯁꯤ
ꯌꯥꯝ ꯆꯥꯕ ꯍꯥꯏꯗꯤ ꯂꯩꯗꯅ ꯆꯨꯝꯃꯦ ꯑꯗꯨꯁꯨ ꯍꯦꯟꯖꯤꯟ ꯍꯦꯟ ꯍ ꯍꯦꯟꯖꯤꯟ ꯃꯜꯂ ꯆꯥꯔꯗꯤ ꯌꯥꯝ ꯅꯣꯏꯒꯅꯤꯗꯅ ꯎꯝ ꯌꯥꯝ ꯅꯣꯏꯃꯜꯂꯁꯨ ꯇꯜꯂꯦꯗꯅ ꯌꯥꯝ ꯀꯪꯕꯁꯨ ꯇꯜꯂꯦ ꯆꯥꯡꯆꯞ ꯑꯃꯗ ꯂꯩꯕꯗꯣ ꯎꯝ ꯑꯗꯨꯗꯣ ꯄꯥꯝꯃꯦ
ꯑ
ꯑꯗꯨꯒꯤ ꯌꯥꯝ ꯍꯦꯟꯖꯤꯟꯅ ꯆꯥꯔꯗꯤ ꯌꯥꯝ ꯆꯥꯔꯗꯤ ꯅꯣꯏꯒꯅꯤ ꯅꯠꯇ꯭ꯔꯅꯦ
ꯍꯣꯏ ꯃꯥꯅꯦ ꯃꯥꯅꯦ
ꯄꯨꯛꯀꯁꯦ ꯀꯪꯊꯣꯔꯛꯀꯅꯦꯕ ꯑꯥ
ꯑꯁ ꯅꯪ ꯄꯨꯛ ꯀꯪꯕ ꯃꯤ ꯄꯝ
ꯃꯕꯨꯛ ꯆꯧꯕ ꯖꯥꯠꯇꯣ ꯇꯜꯂꯦꯗꯅ ꯄꯥꯝꯗꯦ
ꯍꯣꯏ ꯂꯩꯁꯥꯕꯤꯁꯤꯡꯗꯤ ꯑꯗꯨ ꯌꯥꯝ
ꯑꯗꯣ ꯈꯪꯗꯦ ꯈꯔ ꯄꯥꯃ ꯗꯤ ꯂꯩꯔꯝꯅꯤꯕꯨ ꯄꯨꯛꯀꯪꯕꯁꯦ ꯐꯖꯗꯦꯅ ꯈꯖꯤꯛꯇꯪ ꯀꯪꯕ ꯐꯥꯎꯗꯤ ꯑꯗꯨꯝ ꯍꯥꯏꯗꯤ ꯈꯔ ꯈꯔ ꯈꯛꯇꯪ ꯀꯪꯕꯗꯨꯗꯤ ꯀꯩꯝ ꯀꯥꯏꯗꯦꯕꯨ ꯌꯥꯝ ꯍꯦꯟꯖꯤꯟꯅ ꯀꯪꯈ꯭ꯔꯗꯤ
ꯍꯣꯏꯅꯦ ꯍꯣꯏ
ꯐꯖꯗꯦꯗꯅ
ꯆꯨꯝꯃꯦ ꯆꯨꯝꯃꯦ
ꯎꯝ